ꯍꯜꯂꯣ! ꯈꯨꯔꯨꯝ ꯈꯨꯔꯨꯝꯖꯔꯤ꯫
ꯑꯣ ꯈꯨꯔꯨꯝꯖꯔꯤ ꯈꯨꯔꯨꯝꯖꯔꯤ꯫
ꯎꯝ ꯁꯣꯝꯕꯨ, ꯇꯨꯝꯃꯦ ꯁꯣꯝꯗꯤ?
ꯑꯩꯁꯦ ꯎꯝ ꯊꯣꯡꯅꯥꯎ ꯃꯌꯥꯗꯥ ꯂꯦꯞꯄꯤ ꯍꯥꯏꯗ ꯑꯍꯥꯡꯕ ꯃꯥꯂꯪꯗꯤ ꯌꯦꯡ
ꯍꯥꯌꯨꯝ ꯁꯤꯗꯕꯤ
ꯑꯁ
ꯅꯃꯥ ꯑꯃꯗꯨꯅ ꯑꯗꯨꯝ ꯍꯥꯏꯔꯛꯄ ꯑꯗꯨꯒꯤ
ꯏꯁ ꯁꯤ ꯋꯥꯍꯩꯖꯦ
ꯍꯣꯏ ꯑꯗꯨꯝ ꯍꯥꯏꯕꯅꯦ ꯍꯌꯨꯝ ꯁꯤꯗꯕꯤꯅ
ꯃꯥ ꯅꯨꯄꯤ ꯌꯥꯝ ꯃꯥꯜꯂꯦ ꯀꯩꯅꯣ ꯍꯅꯨꯕꯤ ꯌꯥꯝ ꯃꯥꯜꯂꯦ
ꯃꯥ ꯑꯗꯨꯝ ꯍꯥꯏꯕꯅꯦ ꯑꯩꯉꯣꯟꯗꯣ ꯗꯤ ꯏꯕꯥꯅꯤ ꯁꯥꯟꯅꯔꯗꯤ ꯀꯣ ꯍꯥꯏꯕꯅꯦ
ꯑꯩ ꯁꯥꯎꯔꯧꯔꯥ ꯒꯥꯏꯅ
ꯑꯥ ꯑꯩ ꯁꯥꯎꯔꯣꯔꯥ
ꯅꯤꯡꯁꯤꯡꯅꯤꯉꯥꯏ ꯃꯌꯥꯝ ꯊꯝꯕꯤꯔꯝꯃꯦ ꯍꯥꯏꯌꯣ
ꯑꯩ ꯁꯥꯎꯔꯛꯎꯔꯥ ꯑꯩ ꯁꯥꯎꯔꯤꯕꯅꯤꯀꯣ ꯑꯩ ꯁꯥꯎꯔꯤꯕꯅꯤ
ꯁꯥꯌꯨꯝ ꯁꯤꯗꯕ ꯀꯥꯏꯅ ꯌꯥꯝ ꯅꯣꯛꯅꯤꯡꯉꯦ
ꯇꯥꯗꯕ ꯀꯨꯏꯔꯦ ꯃꯈꯣꯟꯁꯨ
ꯀꯌꯥꯔꯛ ꯁꯨꯈ꯭ꯔꯥꯒꯦ
ꯁꯤ ꯀꯔꯝ ꯀꯥꯟꯗꯥꯔꯣ ꯑꯝꯇꯥ ꯌꯦꯡꯒꯦ ꯉꯥꯏꯈꯣ ꯍꯞꯇꯥ ꯑꯃꯗꯤ ꯐꯥꯗ꯭ꯔꯤꯕꯅꯤꯗꯥ ꯉꯥꯏꯌꯨꯀꯣ ꯃꯥꯅ ꯃꯤꯁ ꯀꯣꯜ ꯇꯧꯔꯛꯄꯗꯣ ꯐ꯭ꯔꯥꯏꯗꯦꯗꯥ ꯇꯧꯔꯛꯄ
ꯐ꯭ꯔꯥꯏꯗꯦꯗꯥ ꯉꯁꯤ ꯃꯟ ꯇ꯭ꯌꯨꯁꯗꯦ
ꯁꯤ ꯋꯦꯠꯅꯦꯁ ꯗꯦꯅꯦ
ꯑꯣ ꯋꯦꯅꯁꯗꯦ ꯋꯦꯅꯁꯗꯦ ꯅꯨꯃꯤꯠ ꯅꯤꯅꯤ ꯋꯥꯠꯂꯤ ꯍꯞꯇꯥ ꯑꯝ ꯁꯨꯗꯧꯕ
ꯈꯪꯗꯦ ꯑꯃ ꯑꯁꯦꯡꯕꯤ ꯑꯣꯏꯔꯛꯇꯧ ꯃꯥꯜꯂꯦꯗ ꯊꯥꯖꯔꯛꯇ꯭ꯔꯦ ꯍꯣꯏ
ꯌꯥꯝ ꯁꯦꯔꯤꯌꯁ ꯇꯥꯕ ꯋꯥꯗ ꯅꯠꯇꯦꯅ ꯑꯗꯨ ꯋꯥꯗꯣ
ꯍꯣꯏ ꯍꯥꯏꯕꯗꯤꯀꯣ ꯑꯩꯅ ꯀꯣꯜ ꯇꯧꯍꯟꯕꯒꯤꯗꯤ ꯑꯣꯏꯕꯅꯦꯕ ꯑꯗꯣ ꯃꯥꯅ ꯌꯦꯠꯂꯦ ꯈꯣꯠꯂꯦ ꯍꯥꯏ ꯑꯗꯣ ꯀꯔꯤꯔꯣ ꯈꯪꯗꯦ ꯑꯩꯅ ꯌꯦꯠꯃꯟꯕꯒꯤ ꯃꯥ ꯈꯥ ꯑꯩ ꯑꯩ ꯑꯩꯒꯤ ꯀꯣꯛ ꯇꯥꯀꯣ ꯃꯌꯥꯝ ꯈꯟꯈ꯭ꯔꯦꯕ ꯇꯥꯕ꯭ꯔꯥ ꯇꯥꯕ꯭ꯔꯣ ꯍꯜꯂꯣ ꯇꯥꯕ꯭ꯔꯣ ꯍꯜꯂꯣ ꯍꯜꯂꯣ ꯍꯜꯂꯣ
ꯍꯜꯂꯣ